ꯍꯜꯂꯣ ꯏꯅꯥꯎ ꯃꯅꯤꯆꯟꯗ꯭ꯔ ꯅꯠꯇ꯭ꯔꯣ
ꯃꯥꯅꯤ ꯌꯥꯝꯕ
ꯀꯃꯥꯏꯅ ꯇꯧꯔꯤꯒꯦ ꯎꯅꯈꯤꯗꯕꯁꯨ ꯀꯨꯏꯔꯦ ꯅꯨꯡꯉꯥꯏꯔꯤꯕ꯭ꯔꯣ ꯍꯥꯟꯅꯗꯤ ꯑꯩꯈꯣꯏ ꯔꯦꯟ ꯑꯃꯝꯇꯗ ꯄꯨꯟꯅ ꯂꯩꯃꯤꯟꯅꯔꯝꯕꯅꯦꯅ ꯑꯨ ꯑꯕ ꯋꯥꯔꯤ ꯋꯥꯔꯤ ꯋꯥꯥꯏꯁꯤ ꯌꯥꯝꯕꯁꯨꯣ
ꯑꯗꯨ
ꯋꯥꯔꯤꯒ ꯏꯁꯥꯟ ꯁꯥꯟꯅꯗ꯭ꯔꯦ ꯅꯨꯡꯉꯥꯏꯔꯤꯕ꯭ꯔꯅ ꯁꯨꯝ ꯇꯧꯔꯛꯏꯕꯅꯦ ꯀꯃꯥꯏꯅ ꯇꯧꯔꯤꯒꯦ ꯅꯕꯣ
ꯏꯌꯥꯝꯕ ꯅꯨꯡꯉꯥꯏꯖꯔꯤꯌꯦ ꯏꯌꯥꯝꯕ ꯍꯧꯖꯤꯛꯀꯥꯟꯁꯤ ꯀꯃꯥꯏ ꯀꯃꯥꯏꯅ ꯇꯧꯔꯤꯒꯦꯗꯤ ꯗꯦꯜꯂꯤꯒꯤ ꯐꯤꯕꯝꯁꯤ ꯌꯥꯝꯅ ꯆꯥꯎꯈꯠꯂꯛꯑꯦꯁꯨ ꯍꯥꯏꯅꯩ ꯌꯥꯝ ꯅꯨꯡꯉꯥꯏꯁꯨ ꯍꯥꯏꯅꯩ ꯅꯅꯥꯎ ꯑꯩꯈꯣꯏꯗꯤ ꯆꯠꯇ꯭ꯔꯤꯕ ꯈꯪꯗꯦ ꯑꯗꯨꯝꯕ ꯃꯇꯥꯡꯗ ꯍꯥꯏꯐꯦꯠ ꯍꯥꯏꯕꯤꯌꯨꯅꯦ ꯏꯌꯥꯝꯕ
ꯁꯣꯏ ꯇꯤꯜꯂꯤ ꯍꯧꯖꯤꯛ ꯍꯥꯟꯅꯒ ꯃꯥꯟꯅꯗ꯭ꯔꯦ ꯍꯧꯖꯤꯛ ꯌꯥꯝ ꯆꯥꯎꯈꯠꯂꯦ ꯍꯥꯏꯗꯤ ꯏꯟꯐ꯭ꯔꯥ ꯏꯁꯇ꯭ꯔꯛꯆꯔ ꯑꯦꯅꯤ ꯂꯣꯏꯣꯏꯅꯅ ꯁꯦꯝꯗꯅ ꯗꯤꯜꯂꯤ ꯍꯥꯏꯕꯁꯤꯦ ꯏꯟꯗꯤꯌꯥꯒꯤ ꯀꯦꯄꯤꯇꯦꯟ ꯑꯣꯏꯔꯤꯕꯅꯤꯅ ꯑꯩꯈꯣꯏꯒꯤ ꯃꯦꯇ꯭ꯔꯣ ꯁꯤꯇꯤ ꯑꯗꯩꯗꯤ ꯇ꯭ꯔꯦꯟꯒꯁꯤꯅ ꯑꯞꯒ꯭ꯔꯦꯗ ꯇꯧꯗꯅ ꯍꯧꯖꯤꯛꯇꯤ ꯍꯥꯏ ꯏꯁꯄꯤꯠ ꯂꯣꯏꯅ ꯃꯐꯝ ꯑꯃꯗꯩꯅ ꯌꯥꯝꯃ ꯆꯠꯄꯗꯥ ꯀꯩꯁꯨ ꯀꯨꯏꯗ꯭ꯔꯦ ꯑꯗꯨꯒ ꯃꯐꯝ ꯑꯌꯥꯝꯕ ꯂꯣꯏ ꯐꯖꯔꯦ ꯍꯥꯏꯇꯥꯔꯦ ꯅꯅꯥꯎ ꯗꯤꯜꯂꯤꯁꯦ ꯑꯗꯣ ꯁꯥꯕꯗꯤ ꯂꯣꯏꯔꯦ ꯁꯥꯕꯒꯤ ꯆꯥꯡꯗꯤ ꯀꯟꯅ ꯍꯦꯜꯂꯦ ꯑꯗꯨꯒ ꯃꯣꯠꯁꯤꯟꯕꯒꯤ ꯆꯥꯡꯁꯨ ꯌꯥꯝ ꯍꯦꯜꯂꯦ ꯅꯨꯡꯁꯤꯠꯁꯨ ꯀꯌꯥ ꯁꯦꯡꯗꯦ ꯍꯥꯏꯇꯥꯔꯦ ꯃꯔꯝꯗꯤ ꯒꯥꯔꯤ ꯃꯁꯤꯡ ꯍꯦꯟꯒꯠꯂꯛꯄ ꯚꯤꯍꯤꯀꯜ ꯃꯁꯤꯡꯗꯨ ꯌꯥꯝ ꯍꯦꯜꯂꯛꯄꯅ ꯃꯔꯝ ꯑꯣꯏꯔꯀꯥꯟꯗ ꯑꯥ ꯅꯨꯡꯁꯤꯠ ꯅꯨꯡꯁꯥꯁꯦ ꯑꯩꯈꯣꯏ ꯑꯌꯥꯝꯕꯅꯗꯤ ꯍꯧꯖꯤꯛ ꯁꯤ ꯏꯟꯗꯤꯌꯥꯁꯤ ꯇꯥꯔꯒꯦꯠꯁꯦ ꯀꯩꯅꯣꯒꯤ ꯑꯩꯈꯣꯏ ꯏꯂꯦꯛꯇ꯭ꯔꯤꯛ ꯚꯤꯍꯤꯀꯜ ꯑꯣꯏꯅ ꯄꯨꯊꯣꯛꯄꯒꯤ ꯑꯗꯨꯃꯥꯏꯅ ꯀꯟꯅ ꯍꯣꯠꯅꯔꯤ ꯄꯨꯊꯣꯛꯇꯅꯁꯨ ꯇꯧꯔꯤ ꯄꯣꯂꯨꯁ ꯑꯩꯈꯣꯏꯒꯤ ꯏꯌꯥꯔ ꯄꯣꯂꯨꯁꯟꯁꯤ ꯍꯟꯊꯅꯕꯅ ꯑꯗꯣ ꯑꯗꯨꯝ ꯍꯣꯠꯅꯕ ꯍꯣꯏ ꯃꯇꯝ ꯈꯔꯒꯤ ꯃꯇꯨꯡꯗꯕꯨꯗꯤ ꯑꯦꯂꯦꯛꯇ꯭ꯔꯤꯛꯅ ꯂꯣꯏꯅ ꯑꯩꯈꯣꯏꯒꯤ ꯄꯦꯇ꯭ꯔꯣꯜ ꯗꯤꯖꯦꯜꯒꯒꯤ ꯑꯩꯁꯦ ꯁꯤꯜꯂꯛꯄ ꯌꯥꯏ ꯑꯗꯣ ꯍꯧꯖꯤꯛꯀꯤ ꯑꯣꯏꯅꯗꯤ ꯑ ꯈꯔꯕꯨꯗꯤ ꯑ
ꯍ
ꯏꯟꯗꯤꯌꯥꯒꯤ ꯑꯌꯥꯝꯕ ꯂꯣꯏꯅ ꯑꯗꯣ ꯕꯦꯇ꯭ꯔꯤꯒꯤꯁꯤ ꯑꯩꯈꯣꯏꯒꯤ ꯄꯨꯊꯣꯛꯄꯗ ꯑꯩꯈꯣꯏꯒꯤ ꯀꯔꯤ ꯍꯥꯏꯇꯥꯔꯦ ꯑꯩꯈꯣꯏꯒꯤ ꯃꯣꯏ ꯐꯖꯅ ꯑꯩꯈꯣꯏꯒꯤ ꯀ꯭ꯋꯥꯂꯤꯇꯤ ꯇꯇꯤ ꯂꯩꯅ ꯄꯨꯊꯣꯛꯇꯕꯅ ꯃꯔꯝ ꯑꯣꯏꯔꯀꯥꯟꯗ ꯕꯦꯇ꯭ꯔꯤꯁꯤ ꯍꯦꯛ ꯁꯤꯗꯕ ꯑꯗꯨꯒ ꯃꯇꯣꯝꯗꯒ ꯃꯩꯒ ꯆꯥꯛꯂꯛꯄꯒꯤ ꯐꯤꯕꯝꯁꯤ ꯈꯔ ꯀꯟꯗꯤꯁꯟ ꯈꯔꯗꯤ ꯏꯟꯗꯤꯌꯥꯒꯤ ꯑꯣꯏꯅꯗꯤ ꯊꯦꯡꯅꯩ ꯃ ꯃꯁ
ꯈꯤꯇꯪ ꯃꯁꯤꯒꯤ ꯐꯤ ꯑꯁꯤꯊ ꯍꯟꯕ ꯇꯥꯔꯒꯗꯤ ꯕꯦꯇ꯭ꯔꯤ ꯉꯥꯛꯇ ꯊꯧꯅꯔꯛꯑꯦ ꯍꯥꯏꯇꯥꯔꯦ ꯑꯌꯥꯝꯕꯅꯗ ꯑꯩꯈꯣꯏ ꯃꯅꯤꯄꯨꯔꯗꯁꯨ ꯕꯦꯇ꯭ꯔꯤꯒꯤꯁꯤꯦ ꯑꯗꯨꯝ ꯂꯣꯏꯅ ꯌꯧꯔꯛꯑꯝꯃꯅꯤ ꯑꯗꯨꯝ ꯑꯌꯥꯝꯕ ꯊꯧꯅꯕ ꯎꯔꯦ ꯑꯩꯅꯁꯨ ꯁꯨꯝ ꯌꯦꯡꯕꯗ ꯏ ꯇꯥꯔꯦꯅ
ꯑꯣ ꯑꯩꯈꯣꯏꯒꯤ ꯂꯥꯏꯟꯒꯨꯝꯕ ꯆꯦꯟꯕ ꯑꯩꯈꯣꯏꯒꯤ ꯀꯃꯔꯁꯤꯌꯦꯜ ꯑꯣꯏꯕ ꯑꯩꯈꯣꯏꯒꯤ ꯀꯩꯅꯣ ꯄꯦꯁꯦꯟꯖꯔꯁꯤꯡ ꯄꯨꯊꯣꯛ ꯄꯨꯁꯤꯟ ꯇꯧꯕꯒꯤ ꯀꯩꯅꯣꯒꯁꯨ ꯍꯦꯛ ꯍꯦꯛ ꯕꯦꯇ꯭ꯔꯤꯅ ꯁꯥꯔꯒ ꯄꯨꯊꯣꯛꯄ ꯎꯏ ꯑꯗꯣ ꯀꯃꯥꯏꯅ ꯇꯧꯔꯤ ꯑꯩꯈꯣꯏ ꯐꯗꯅ ꯁꯤꯒꯤ ꯑꯦꯂꯦꯛꯇ꯭ꯔꯤꯛꯀꯤ ꯚꯦꯍꯤꯀꯜꯉꯩꯁꯤꯕꯨ ꯀꯃꯥꯏꯅ ꯇꯧꯔꯤꯒꯦꯅꯣ
ꯌꯥꯝꯌꯥꯝꯕ ꯌꯥꯝ ꯅꯨꯡꯉꯥꯏꯔꯦ ꯃꯣꯏ ꯄꯨꯊꯣꯔꯛꯄꯗꯒꯤꯗꯤ ꯌꯥꯝꯅ ꯍꯥꯏꯗꯤ ꯔꯨꯁꯟ ꯂ ꯊꯣꯛꯄꯅꯤꯅ ꯍꯥꯏ ꯀꯣꯛꯊꯣꯛꯄ ꯃꯔꯝ ꯑꯣꯏꯒ ꯒꯥꯕꯤ ꯆꯥꯡꯁꯨ ꯍꯦꯜꯂꯦ ꯑꯗꯨꯒ ꯍꯥꯏꯗꯤ ꯑꯗꯨꯝ ꯁꯥꯒꯠꯂꯛ ꯃꯇꯨꯡ ꯏ ꯃꯇꯨꯡꯏꯟꯅ ꯒꯥꯔꯤ ꯍꯥꯟꯅꯒꯤ ꯒꯥꯔꯤꯁꯤꯡꯁꯤ ꯌꯥꯝꯅ ꯄꯣꯂꯨꯁꯟ ꯌꯥꯝ ꯑꯣꯏꯕ ꯃꯔꯝꯒ ꯑꯅꯧꯕ ꯊꯣꯛꯣꯏꯕ ꯏꯂꯦꯛꯇ꯭ꯔꯤꯛꯀꯤ ꯒꯥꯔꯤꯁꯤꯡꯁꯦ ꯌꯥꯝꯅ ꯀꯥꯟꯅꯔꯦ ꯑꯁꯤꯅ ꯑꯩꯈꯣꯏꯗ ꯌꯥꯝꯅ ꯥꯟꯕ ꯀꯥꯟꯅꯕꯗꯨꯗꯅ ꯍꯥꯏꯗꯤ ꯌꯥꯝꯅ ꯌꯧꯅꯤꯡ ꯌꯥꯝꯅꯁꯨ ꯌꯥꯡꯉꯦ ꯍꯥꯏ ꯍꯌꯥꯡ ꯌꯥꯡꯉꯤ ꯍꯥꯏꯖꯤ ꯑꯍꯜ ꯂꯃꯟꯅ ꯑꯌꯥꯝꯕ ꯍꯥꯏꯗꯤ ꯁꯤꯨꯝꯕ ꯒꯥꯔꯤ ꯑꯦ ꯒꯥꯔꯤꯁꯤꯅ ꯑꯌꯥꯝꯕ ꯈꯜꯂ ꯈꯜꯂ ꯇꯣꯡꯉꯦ ꯃꯣꯏꯅ ꯍꯥꯏꯗꯤ ꯃꯈꯣꯟ ꯃꯔꯥꯡ ꯊꯣꯛꯇ꯭ꯔꯦ ꯀꯩꯒꯨꯝꯕ ꯖ ꯑꯃ ꯇ ꯍꯠ ꯑꯉꯥꯡ ꯁꯤꯅꯁꯨ ꯀꯝꯐꯣꯔꯇꯦꯕꯜ ꯑꯣꯏꯕꯅꯤꯅ ꯌꯥꯝ ꯅꯨꯡꯉꯥꯏꯅ ꯄꯥꯝꯅꯅ ꯊꯣꯡꯅꯔꯦ ꯏꯌꯥꯝꯕ ꯍꯧꯖꯤꯛꯀꯥꯟꯁꯦ ꯍꯣꯏ ꯏꯌꯥꯝ ꯍꯣꯏꯒꯤ ꯂꯝꯗ ꯗꯦꯜꯂꯤꯗ ꯌꯥꯝꯅ ꯄꯣ ꯄꯣꯠ ꯆꯩꯁꯤꯡꯁꯤꯡꯁꯦ ꯌꯥꯝꯅ ꯍꯣꯡꯉꯦꯅꯁꯨ ꯇꯥꯏ ꯑꯗꯨꯣ ꯀꯃꯥꯏ ꯀꯃꯥꯏ ꯇꯧꯦ
ꯍꯣꯏ ꯗꯦꯜꯂꯤꯁꯤꯗꯤ ꯑꯗꯨꯝ ꯄꯣꯠ ꯆꯩ ꯍꯣꯡꯉꯤ ꯑꯗꯣ ꯑꯌꯥꯝꯕꯅ ꯔꯔꯤꯇꯤ ꯑꯐꯕ ꯄꯣꯇꯤ ꯌꯥꯎ ꯌꯥꯎꯗꯦꯗ ꯑꯗꯨ ꯀ꯭ꯋꯥꯂꯤꯇꯤ ꯐꯕꯉꯩꯗꯤ ꯑꯌꯥꯝꯕꯅ ꯑꯗꯨꯝ ꯇꯥꯡꯉꯤ ꯄꯣꯠꯅꯤ ꯑꯗꯣ ꯀ꯭ꯋꯥꯂꯤꯇꯤ ꯌꯥꯎꯗꯕꯉꯩꯗꯤ ꯑꯌꯥꯝꯕꯅ ꯑꯗꯨꯝ ꯍꯣꯡꯉꯦ ꯍꯥꯏꯇꯥꯔꯦ ꯃꯕꯤꯁꯤꯗꯤ ꯒꯤ ꯀꯦ ꯄꯇꯦ ꯅꯃꯒ ꯑꯣꯏꯣꯏꯗꯅꯤꯅ ꯄꯣꯠꯇꯤ ꯄꯣꯠꯀꯤ ꯑꯣꯏꯅꯗꯤ ꯑꯍꯣꯡꯕꯁꯨ ꯃꯌꯥꯝ ꯐꯪꯉꯤ ꯇꯥꯡꯕꯁꯨ ꯐꯪꯉꯤ ꯂꯩꯕꯒꯤ ꯑꯣꯏꯅꯗꯤ ꯄꯣꯠ ꯆꯩꯒꯤ ꯑꯣꯏꯅ ꯁꯨꯝ ꯌꯦꯡꯂꯡꯨꯔꯒꯗꯤ ꯅꯨꯡꯉꯥꯏ ꯑꯗꯨꯒ ꯑ ꯁꯝꯃꯔ ꯃꯇꯝꯗꯗꯤ ꯌꯥꯝ ꯏꯪꯉꯤ ꯑꯦ ꯁꯝꯃꯔꯁꯨ ꯌꯥꯝ ꯁꯥꯏꯌꯦ ꯍꯥꯏꯕ ꯑꯗꯨꯅꯀꯣ ꯁꯝꯃꯔ ꯃꯇꯝꯗꯗꯤ ꯂꯩꯕꯒ ꯉꯝꯕ ꯅꯠꯇꯦꯗ ꯋꯤꯟꯇꯔꯗꯅ ꯈꯔ ꯐꯔꯒ ꯌꯥꯝꯅ ꯃꯣꯠꯄ ꯍꯥꯏꯇꯥꯔꯦ ꯑꯗꯨꯒ ꯁꯤꯡ ꯗꯤꯅꯤꯒꯤ ꯅꯨꯡꯉꯥꯏꯇꯦ ꯑꯗꯣ ꯃꯣꯏꯒꯤ ꯏꯁꯇꯦꯠꯀꯤ ꯒꯣꯚꯔꯃꯦꯟꯅꯗꯤ ꯁꯤꯒꯤ ꯏꯌꯥꯔ ꯄꯣꯂꯨꯁꯟꯁꯦ ꯀꯟꯇ꯭ꯔꯣꯜ ꯇꯧꯅꯕ ꯃꯣꯏ ꯁꯤ ꯃꯌꯥꯝ ꯑꯃ ꯁꯦꯝꯗꯅ ꯈꯣꯠꯇꯅ ꯍꯧꯖꯤꯛ ꯀꯟꯅ ꯇꯧꯔꯤ ꯑꯗꯣ ꯏꯅꯥꯎꯒꯤꯕꯨ ꯊꯣꯔꯛꯀꯥꯟꯗ ꯄꯣꯠ ꯆꯩꯩ ꯈꯔ ꯂꯩꯔꯛꯑꯣ ꯍꯥꯏꯕ꯭ꯔꯣ ꯑ ꯀ ꯆꯩ
ꯑꯌꯥꯝꯕ ꯍ ꯂꯩꯔꯛꯑꯣ ꯏꯌꯥꯝꯕ
ꯁ ꯈꯔ ꯂꯩꯔꯛꯑꯒ ꯂꯣꯏꯔꯒꯗꯧ ꯀꯩꯅꯣꯗ ꯅꯣꯡ ꯐꯥꯗꯣꯛꯁꯨ ꯑꯌꯥꯝꯕ ꯊꯣꯛꯣꯔꯛ ꯀꯥꯟꯗ ꯀꯣꯜ ꯇꯧꯔꯛꯑꯒ ꯆꯥꯛ ꯆꯥꯔꯥ ꯑꯃ ꯆꯥꯗꯅ ꯈꯣꯠꯇꯅ ꯇꯧꯖꯩ
ꯎ
ꯏꯅꯥꯎꯕ ꯍꯟꯗꯛꯁꯤ ꯕꯣꯇꯔ ꯕꯣꯠ ꯊꯥꯗꯕꯗꯤ ꯅꯠꯇ꯭ꯔꯣ ꯑꯍꯥꯟꯕ ꯊꯥꯗꯕ ꯑꯣꯏꯗꯣꯏꯔꯣ
ꯍꯣꯏ ꯑꯌꯥꯝꯕ ꯑꯍꯥꯟꯕ ꯑꯣꯏꯗꯣꯏꯅꯤ ꯑꯩꯒꯤ ꯑꯣꯏꯅꯗꯤ ꯑꯍꯥꯟꯕ ꯄꯣꯠꯇ ꯊꯕꯛ ꯑꯣꯏꯗꯣꯏꯅꯤ
ꯑꯐꯕ ꯃꯤꯍꯨꯠ ꯑꯃ ꯈꯟꯗꯅ ꯈꯟꯅꯕ ꯇꯧꯁꯤꯅꯦ ꯏꯅꯥꯎ ꯅꯍꯥ ꯑꯃ ꯑꯣꯏꯅꯀꯣ ꯄꯣꯠꯁꯤ ꯌꯥꯝꯅ ꯏꯟꯗꯤꯌꯥꯒꯤ ꯏꯟꯗꯤꯌꯥꯒꯤ ꯀꯟꯇꯦꯛꯇ ꯌꯦꯡꯉꯒꯗꯤ ꯕꯣꯠꯁꯦ ꯌꯥꯝꯅ ꯃꯔꯨ ꯑꯣꯏ ꯍꯥꯏꯇꯥꯔꯦ ꯀꯣꯏ ꯌꯨꯖ ꯌꯥꯝꯝ ꯗꯔꯀ ꯍꯥꯏꯅ ꯌꯥꯔꯨ ꯀꯩ ꯁꯨꯝꯕ ꯃꯤꯍꯨꯠ ꯑꯃ ꯈꯟꯅꯕ ꯇꯧꯖꯩ ꯑꯗꯣ ꯏꯎꯕꯨ ꯍꯧꯖꯤꯛꯄꯨ ꯒ꯭ꯔꯦꯖꯨꯑꯦꯁꯟ ꯂꯣꯏꯔꯒ ꯀꯔꯤ ꯀꯔꯤ ꯄ꯭ꯂꯥꯟ ꯄ꯭ꯂꯥꯟ ꯂꯩꯔꯤꯒꯦ ꯇꯧꯅꯕ
ꯏꯌꯥꯝꯕꯩꯁꯤ ꯁꯨꯝ ꯒ꯭ꯔꯦꯖꯨꯋꯦꯁꯟꯁꯤ ꯂꯣꯏꯁꯤꯟꯕ ꯑꯣꯏꯅ ꯀꯩꯀꯩ ꯑꯐꯪ ꯑꯐꯪꯕ ꯊꯕꯛ ꯂꯥꯛꯄ ꯑꯦꯁ ꯑꯦꯁ ꯁꯤꯒꯤ ꯑꯣꯏꯕ ꯁꯦꯟꯇ꯭ꯔꯦꯜꯒꯤ ꯑꯣꯏꯕ ꯊꯕꯛꯁꯨ ꯀꯟꯅ ꯇꯥꯟꯅꯔꯤ ꯑꯗꯨꯒ ꯒ꯭ꯔꯦꯖꯨꯑꯦꯁꯟꯁꯤ ꯂꯣꯏꯁꯤꯜꯂꯒ ꯊꯕꯛ ꯃꯆꯥ ꯑꯃ ꯇꯧꯅꯕꯒ ꯒꯣꯕꯃꯦꯟꯒꯤꯗꯤ ꯍꯧꯖꯤꯛꯀꯤ ꯑꯩꯈꯣꯏꯒꯤ ꯃꯇꯝꯁꯤꯗꯗꯤ ꯍꯥꯏꯗꯤ ꯒꯣꯕꯔꯃꯦꯟꯒꯤ ꯊꯕꯛ ꯇꯧꯕꯩꯁꯤꯦ ꯀꯔꯞꯁꯟꯅ ꯌꯥꯝꯕꯅꯤꯅ ꯇꯧꯕꯁꯨ ꯉꯝꯗꯦ ꯑꯗꯨꯅ ꯁꯦꯟꯇ꯭ꯔꯦꯜꯒꯤ ꯑꯣꯏꯅ ꯑꯌꯥꯝꯕ ꯒ꯭ꯔꯦꯖꯨꯁꯟꯁ ꯐꯖꯅ ꯂꯣꯏꯁꯤꯟ ꯆꯠꯂꯒ ꯑꯣꯏꯅ ꯍꯣꯠꯅꯒꯦꯅ ꯈꯜꯂꯤ ꯑꯗꯨ ꯈꯪꯗꯦ ꯀꯥ ꯀꯃꯥꯏꯅ ꯇꯧꯗꯕ ꯑꯗꯨ ꯁꯦꯟꯇ꯭ꯔꯦꯜꯒꯤꯁꯨ ꯍꯧꯖꯤꯛ ꯀꯟꯅ ꯀꯔꯞꯁꯟ ꯑꯃ ꯌꯥꯎꯍꯜꯂꯛꯏ ꯈꯪꯗꯦ ꯑꯣꯃꯥꯏꯅ ꯂꯥꯏꯔꯕ ꯑꯩꯈꯣꯏꯉꯝꯖꯗꯕ ꯑꯩꯈꯣꯏꯗꯤ ꯀꯃꯥꯏꯅ ꯍꯤꯡꯗꯣꯏꯅꯤꯣꯁꯨ ꯈꯪꯗ꯭ꯔꯦ ꯍꯥꯏꯗꯤ ꯀꯔꯞꯁꯟꯁꯤ ꯌꯥꯎꯗ꯭ꯔꯕꯨꯗꯤ ꯍꯩꯖꯔꯤꯕ ꯁꯤꯅ ꯈꯜꯂ ꯈꯟ ꯇꯥꯔꯒꯗꯤ ꯅꯨꯡꯉꯥꯏꯒꯗꯕꯅꯤ ꯏꯌꯥꯝꯕ
ꯌꯥꯝ ꯐꯩꯩꯅ ꯋꯥꯈꯣꯜꯣꯗꯣ ꯑꯗꯣ ꯃꯥꯅꯤꯅꯦ ꯑꯩꯈꯣꯏ ꯏꯁꯇꯦꯠꯀꯤꯁꯦ ꯀꯔꯞꯁꯟ ꯌꯥꯝ ꯇꯧꯕꯁꯤꯅ ꯃꯔꯝ ꯑꯣꯏꯔꯀꯥꯟꯗ ꯂꯥꯏꯔꯕ ꯂꯥꯏꯔꯤꯛ ꯍꯩꯖꯕ ꯀꯥꯡꯕꯨꯁ
ꯌꯥꯝ ꯋꯥꯅ ꯍꯦ ꯍꯥꯏꯇꯥꯔꯦ ꯑꯗꯨꯅ ꯃꯔꯨ ꯑꯣꯏꯅ ꯁꯦꯟꯇ꯭ꯔꯦꯜꯒꯤꯁꯦ ꯍꯣꯏ ꯍꯣꯠꯅꯣ ꯀꯩꯅꯣ ꯍꯣꯠꯅꯕꯗꯤ ꯑꯗꯣ ꯂꯥꯏꯔꯤꯛꯇꯣ ꯍꯥꯟꯅ ꯐꯖꯅ ꯃꯥꯏ ꯑꯣꯟꯁꯤꯜꯂꯒ ꯇꯧꯔꯣ ꯑꯗꯨꯒ ꯃꯇꯨꯡꯗ ꯑꯩꯈꯣꯏ ꯍꯧꯖꯤꯛꯇꯤ ꯑꯅꯧ ꯑꯅꯧꯕ ꯀꯣꯆꯤꯡꯒꯤ ꯒꯥꯏꯗꯂꯥꯏꯟ ꯃꯌꯥꯝ ꯄꯤꯕ ꯊꯣꯛꯑꯕꯅꯦ ꯑꯗꯨꯒ ꯃꯣꯏꯒꯤ ꯃꯇꯧ ꯀꯔꯝꯅ ꯑꯦꯛꯖꯥꯝ ꯊꯥꯅꯤ ꯑꯗꯣ ꯀꯩ ꯀꯩ ꯑꯦꯛꯖꯥꯝꯗ ꯀꯩꯀꯩ ꯍꯪꯉꯤ ꯍꯥꯏꯅ ꯀꯣꯆꯤꯡ ꯁꯦꯟꯇꯔꯒ ꯌꯥꯝ ꯂꯤꯡꯈꯠꯂꯝꯕꯅꯦ ꯑꯗꯣ ꯏꯅꯥꯎꯈꯣꯏꯅ ꯑꯗꯨꯒꯨꯝꯕꯗꯨ ꯒ꯭ꯔꯦꯖꯨꯑꯦꯁꯟ ꯇꯧꯅ ꯇꯧꯅ ꯑꯗꯨꯝ ꯆꯠꯍꯧꯕꯗꯤ ꯌꯥꯏ ꯃꯔꯛꯇꯨꯗ ꯑꯗꯣ ꯑꯌꯥꯝꯕꯅ ꯍꯥꯏꯅꯤꯡꯕꯕꯨ ꯍꯣꯠꯅꯒꯦ ꯍꯥꯏꯔꯗꯤ ꯐꯖꯅ ꯍꯧꯖꯤꯛꯇꯒꯤ ꯍꯧꯅ ꯒ꯭ꯔꯦꯖꯨꯑꯦꯁꯟ ꯇꯧꯅ ꯁꯤꯡ ꯑꯃꯝꯇꯪ ꯁꯨꯝ ꯌꯥꯎꯊꯣꯛꯑꯣ ꯅꯣꯂꯦꯖ ꯂꯩꯅꯕ
ꯑꯗꯨ ꯃꯇꯨꯡꯗ ꯑꯦꯛꯖꯥꯝꯁꯤꯡꯁꯨ ꯊꯥꯕ ꯌꯥꯏ ꯑꯗꯨꯅꯤ ꯅꯌꯥꯝꯕꯅꯥ ꯍꯥꯏꯅꯤꯡꯉꯤꯁꯦ ꯍꯧꯖꯤꯛꯁꯤꯕꯨ ꯑ ꯅꯌꯥꯝꯕꯒꯥ ꯇꯤ ꯅꯌꯥꯝꯕꯗꯨꯁꯨ ꯀꯃꯥꯏꯅ ꯇꯧꯔꯤꯒꯦ ꯃꯥꯕꯨ ꯅꯨꯄꯤ ꯑꯉꯥꯡꯒ ꯊꯤꯈ꯭ꯔꯕꯣ ꯀꯃꯥꯏꯅ ꯇꯧꯔꯤꯒꯦ ꯎꯅꯗꯕ ꯀꯨꯏꯔꯦ ꯃꯥꯁꯨ
ꯑꯩꯁꯨ ꯃꯥꯁꯨ ꯑꯗꯨꯝ ꯂꯩꯔꯤ ꯍꯥꯏꯗꯤ ꯏꯃꯨꯡꯒꯤ ꯐꯤꯕꯝ ꯅꯥꯇꯩ ꯆꯥꯗꯕꯅꯤꯅ ꯌꯨꯝꯒꯤ ꯃꯥꯅ ꯑꯀꯨꯞ ꯑꯇꯥ ꯃꯥꯅ ꯂꯣꯏꯅ ꯃꯦꯟꯕꯅꯤꯅ ꯌꯥꯝ ꯋꯥꯔꯦ ꯃꯥꯁꯨ ꯊꯣꯛꯄꯅꯤꯅ ꯅꯨꯄꯤ ꯑꯉꯥꯡꯒꯤ ꯋꯥꯈꯜꯁꯨ ꯆꯪꯗ꯭ꯔꯦ ꯍꯥꯏꯗꯤ ꯏꯃꯨꯡꯒꯤ ꯂꯩꯔꯤꯕ ꯐꯤꯕꯝꯁꯤ ꯃꯥꯅ ꯂꯣꯏꯅ ꯏꯃꯨꯡꯒꯤ ꯅ ꯃꯥꯥꯟꯅ ꯂꯣꯏ ꯄꯨꯕꯅꯤꯅ ꯋꯥꯔꯦ ꯍꯥꯏꯇꯥꯔꯦ ꯃꯥꯁꯨ
ꯎꯝ ꯃꯥꯅꯦ ꯌꯥꯝ ꯆꯨꯝꯃꯦ ꯍꯥꯏꯗꯤ ꯑꯍꯜ ꯑꯃ ꯑꯣꯏꯁꯤꯜꯂꯨꯔꯕꯅꯤꯅꯥ ꯃꯥꯅ ꯅꯨꯡꯉꯥꯏꯕ ꯏꯃꯨꯡꯃꯛ ꯅꯠꯇ꯭ꯔꯕꯅꯤꯅ ꯄꯩꯁꯥ ꯂꯣꯏꯅ ꯃꯉꯥꯁꯨ ꯍꯦꯛ ꯑꯇꯩ ꯏꯃꯥ ꯕꯕꯥꯉꯩꯁꯨ ꯑꯍꯜ ꯑꯣꯏꯁꯤꯜꯂꯝꯃꯅꯤ ꯑꯗꯨꯅ ꯃꯔꯝ ꯑꯣꯏꯔꯀꯥꯟꯗ ꯑꯍꯟꯗ ꯂꯣꯏꯅ ꯗꯤꯄꯦꯟ ꯇꯧꯔꯛꯄꯅ ꯃꯔꯝ ꯑꯣꯏꯔꯀꯥꯟꯗ ꯃꯥ ꯖꯨ ꯋꯥꯔꯝꯃꯅꯤꯅꯦ
ꯎꯝ
ꯑ ꯍꯧꯖꯤꯛꯁꯤ ꯂꯧꯎ ꯁꯤꯡꯎ ꯃꯇꯝꯁꯨ ꯌꯧꯁꯤꯜꯂꯑꯦ ꯏꯩꯅꯎ ꯍꯣꯏꯒꯤꯗꯤ ꯂꯧ ꯀꯃꯥꯏꯅ ꯇꯧꯔꯤ ꯈꯣꯠꯂꯤ ꯄꯥꯟꯕ ꯍꯧꯅꯔꯕ꯭ꯔꯥ ꯍꯧꯅꯗ꯭ꯔꯤꯕ꯭ꯔꯥ ꯟꯏꯅꯥꯎ ꯍꯣꯏꯔꯣꯡꯝꯒꯤꯗꯤ
ꯄꯥꯟꯗ꯭ꯔꯤ ꯍꯧꯖꯤꯛ ꯊꯥꯅꯕ ꯃꯇꯝ ꯑꯣꯏꯕꯅꯤꯅ ꯍꯨꯟꯕ ꯍꯧꯔꯦ ꯑꯗꯨꯕꯨ ꯄꯥꯟꯕꯕꯨꯛꯕꯇꯤ ꯄꯥꯟꯗ꯭ꯔꯤ ꯈꯔ ꯈꯔꯗꯤ ꯃꯌꯣꯟ ꯈꯔꯗꯤ ꯆꯣꯡꯈꯠꯂꯛꯂꯦ ꯃꯇꯝꯒꯤ ꯃꯇꯝ ꯃꯇꯝꯒꯤ ꯊꯥꯗ ꯌꯥꯗꯕ ꯊꯣꯛꯄ ꯌꯥꯗ꯭ꯔꯕꯅꯤꯅ ꯑꯗꯨꯝ ꯊꯥꯅꯔꯦ ꯍꯧꯖꯤꯛꯁꯤ
ꯎꯝ
ꯍꯥꯟꯅꯒꯤ ꯃꯇꯝꯒ ꯃꯥꯟꯅꯗ꯭ꯔꯦ ꯍꯥꯏꯗꯤ ꯍꯥꯟꯅꯗꯤ ꯃꯇꯝꯗꯤ ꯁꯟꯅ ꯁꯝꯄꯣꯠ ꯈꯣꯏꯗꯅ ꯈꯣꯠꯇꯅ ꯌꯥꯝꯅ ꯏꯪꯅ ꯆꯤꯛꯅ ꯄꯥꯜꯂꯝꯃꯤ ꯍꯧꯖꯤꯛꯇꯤ ꯍꯧꯖꯤꯛꯀꯤ ꯃꯇꯝꯁꯤꯗꯗꯤ ꯃꯦꯆꯤꯟ ꯊꯂꯛꯄꯅ ꯃꯔꯝ ꯑꯣꯏꯔꯒ ꯁꯤꯡꯃꯤꯁꯤꯡꯗ ꯌꯥꯝꯅ ꯑꯋꯥꯕ ꯌꯥꯝ ꯑꯣꯏꯔꯦ ꯍꯥꯏꯗꯤ ꯍꯥꯟꯅꯗꯤ ꯊꯕꯛ ꯁꯨꯕꯗꯁꯨ ꯑꯣꯏꯔꯁꯨ ꯁꯤꯟꯃꯤꯁꯤꯡ ꯅꯦꯛꯇꯅ ꯈꯣꯠꯇꯅ ꯈꯔ ꯇꯧꯗꯅ ꯄꯩꯁꯥ ꯈ ꯈ ꯐꯪꯖꯔꯝꯕꯅꯦ ꯍꯧꯖꯤꯛꯀꯤ ꯃꯦꯆꯤꯟꯁꯤꯡꯁꯤꯅ ꯊꯣꯛꯂꯛꯄꯗꯒꯤ ꯃꯦꯆꯤꯟ ꯃꯌꯥꯝ ꯊꯣꯛꯂꯛꯄꯗꯒꯤ ꯃꯦꯆꯤꯟꯁꯤꯗꯪ ꯀꯧꯔꯒ ꯍꯥꯏꯗꯤ ꯁꯤꯡꯃꯤꯁꯤꯡꯒꯤ ꯊꯕꯛ ꯏꯪꯈꯥꯡꯗ ꯌꯥꯝꯅ ꯑꯌꯦꯠꯄꯁꯨ ꯑꯣꯏꯔꯦ ꯌꯥꯝꯅꯁꯨ ꯋꯥꯍꯜꯂꯦ ꯄꯩꯁꯥ ꯇꯥꯟꯐꯝ ꯂꯝꯕꯤꯁꯨ ꯂꯩꯍꯟꯗ꯭ꯔꯦ ꯄꯩꯁꯥ ꯇꯥꯅꯗꯧꯁꯨ ꯇꯥꯜꯍꯟꯗ꯭ꯔꯦ
ꯃꯥꯅꯅꯦ ꯍꯧꯖꯤꯛꯁꯦ ꯆꯥꯎꯈꯠꯂꯛꯄꯒꯤ ꯃꯇꯨꯡ ꯏꯟꯅ ꯃꯇꯨꯡꯏꯟꯅ ꯍꯥꯟꯅ ꯃꯤꯅ ꯁꯨꯔꯝꯕ ꯉꯩꯗꯣ ꯃꯦꯆꯤꯟꯅ ꯂꯣꯏꯅ ꯁꯤꯟꯈ꯭ꯔꯦ ꯃꯍꯣꯔꯠ ꯑꯗꯨꯅ ꯂꯧ ꯌꯩꯔꯦ ꯃꯦꯆꯤꯟ ꯂꯤꯡꯉꯦ ꯃꯦꯆꯤꯟ ꯍꯧꯕꯗꯒꯤꯩ ꯂꯣꯏꯕ ꯋꯥꯗꯩꯗꯤ ꯊꯕꯛ ꯁꯨꯔꯦꯁꯦ ꯊꯕꯛ ꯑꯌꯥꯝꯕ ꯂꯣꯏ ꯃꯦꯆꯤꯤꯟ ꯃꯨꯠ ꯁꯤꯁꯤꯡꯒꯠꯂꯛꯄꯅꯤꯅ ꯑꯩꯈꯣꯏ ꯃꯤꯑꯣꯏꯕꯕꯁꯤ ꯊꯕꯛ ꯁꯨꯐꯝ ꯂꯩꯔꯛ ꯐꯠꯇ꯭ꯔꯕ ꯋꯥꯅꯔꯛꯄ ꯑꯗꯨꯅ ꯃꯔꯝ ꯑꯣꯏꯔꯀꯥꯟꯗ ꯑꯁ ꯃꯤꯁꯦ ꯍꯧꯖꯤꯛ ꯆꯔꯥ ꯍꯦꯟꯕꯒꯤ ꯆꯥꯡ ꯊꯕꯛ ꯐꯪꯗꯕꯒꯤ ꯆꯥꯡ ꯑꯗꯩꯗꯤ ꯒꯚꯔꯃꯦꯟꯀꯤ ꯑꯣꯐꯤꯁꯇꯃꯛꯇꯕꯨ ꯍꯥꯏꯔꯣ ꯍꯥꯟꯅ ꯃꯤꯅ ꯐꯅꯌꯥꯝꯅ ꯁꯨꯔꯝꯕꯗꯣ ꯍꯧꯖꯤꯛꯇꯤ ꯀꯝꯄ꯭ꯌꯨꯇꯔ ꯊꯂꯛꯄ ꯆꯥꯎꯈꯠꯂꯛꯄꯩ ꯃꯇꯨꯡ ꯏꯟꯅ ꯀꯝꯄ꯭ꯌꯨꯇꯔ ꯊꯣꯛꯂꯇꯅ ꯀꯝꯄ꯭ꯌꯨꯇꯔꯅ ꯃꯤ ꯇꯔꯥ ꯀꯨꯟꯅ ꯁꯨꯕ ꯌꯥꯕ ꯆꯥꯝꯃꯅ ꯁꯨꯕ ꯌꯥꯕ ꯊꯕꯛꯇꯣ ꯃꯤ ꯀꯝꯄ꯭ꯌꯨꯇꯔꯗꯨꯅ ꯃꯤ ꯑꯃꯈꯛꯅ ꯑꯣꯄꯔꯦꯠ ꯇꯧꯔꯒ ꯑꯗꯨꯝ ꯂꯣꯏ ꯁꯨꯕ ꯌꯥꯔꯕꯅꯤꯅ ꯍꯧꯖꯤꯛꯇꯤ ꯑꯩꯈꯣꯏꯒꯤ ꯊꯕꯛ ꯂꯧꯕꯒꯤ ꯆꯥꯡ ꯃꯁꯤꯡꯗꯨ ꯍꯟꯊꯔꯛꯂꯦ ꯅꯠꯇ꯭ꯔꯥ ꯑꯗꯨ ꯀꯩꯖ ꯏꯅꯥꯎꯕꯨ ꯁꯤꯐꯥꯏꯒ ꯌꯥꯝ ꯆꯦꯜꯂꯦ ꯍꯥꯏꯅ ꯄꯥꯎ ꯑꯃ ꯇꯥꯏ ꯀꯃꯥꯏꯅ ꯇꯧꯔꯤ ꯁꯤꯐꯥꯏꯒꯗꯤꯤ
ꯆꯦꯜꯂꯤ ꯑꯗꯨꯒ ꯆꯦꯜꯂꯤ ꯑꯗꯨ ꯑꯩꯒꯤ ꯍꯟꯗꯛꯀꯤ ꯄꯦꯒꯤ ꯑꯦꯛꯖꯥꯝ ꯑꯦꯛꯖꯥꯝꯗꯣ ꯍꯟꯗꯛ ꯑꯩ ꯊꯥꯒꯤ ꯆꯦꯟꯒꯤ ꯑꯗꯨꯖ ꯍ ꯆꯦꯟꯗꯤꯦ ꯈꯜꯂꯤ ꯑꯗꯨꯕꯨ ꯉꯝꯗꯤ ꯉꯝꯍꯧꯗ꯭ꯔꯦ ꯍꯥꯏꯗꯤ ꯍꯛꯆꯥꯡꯒꯤ ꯐꯤꯕꯝ ꯌꯥꯗꯕꯅꯦ ꯍꯥꯏꯗꯤ ꯐꯤꯠ ꯑꯣꯏꯗꯕ ꯑꯗꯨꯅ ꯑꯗꯨꯝ ꯂꯩꯍꯧꯔꯦ ꯃꯊꯪꯗꯗꯤ ꯉꯝꯅꯕ ꯍꯛꯆꯥꯡꯁꯦ ꯂꯣꯏꯅꯕ ꯀꯟꯅ ꯍꯣꯠꯅꯔꯤ ꯆꯦꯟꯗꯅ ꯈꯣꯠꯇꯅ ꯑꯗꯨ ꯈꯣꯠꯇꯅ ꯀꯟꯅ ꯍꯣꯠꯅꯔꯤ ꯏꯌꯥꯝꯕ ꯍꯟꯗꯛꯇꯗꯤ ꯈꯟꯗꯕ ꯌꯥꯗꯦ ꯍꯥꯏꯕꯕꯨ ꯀꯟꯅ ꯍꯣꯠꯅꯔꯤ
ꯍꯣꯏꯗ ꯀꯩꯗꯧꯕꯒꯤ ꯅꯤꯡꯍꯟꯅꯗꯣꯏꯅꯣ ꯑꯥ ꯃꯌꯥꯝ ꯂꯩ ꯀꯩꯅꯣ ꯃꯊꯪ ꯆꯥꯡ ꯍꯟꯗꯛ ꯃꯥꯏꯊꯤꯗꯁꯨ ꯃꯊꯪ ꯑꯃꯨꯛ ꯃꯥꯏꯊꯤꯕ ꯍꯥꯏꯁꯦ ꯃꯥꯏ ꯄꯥꯛꯅꯕꯒꯤ ꯂꯝꯕꯤ ꯑꯃꯅꯤ ꯍꯥꯏꯅ ꯑꯈꯪꯍꯩꯁꯤꯡꯅ ꯍꯥꯏꯅꯔꯤꯕꯅꯤ ꯑꯗꯨ ꯍꯣꯠꯅꯕꯗꯤ ꯂꯦꯞꯄ ꯌꯥꯗꯦ ꯍꯥꯏꯇꯥꯔꯦꯅ ꯅꯪ ꯍꯣꯠꯅꯒꯗꯕ
ꯍꯔꯕ ꯎꯝ
ꯎꯝ ꯑꯗꯣ ꯍꯧꯖꯤꯛꯀꯥꯟꯁꯦ ꯍꯧꯖꯤꯛꯁꯤꯕꯨ ꯀꯩꯗꯧꯔꯝꯃꯤꯅꯣ ꯆꯥꯛ ꯊꯣꯡꯉꯝꯃꯤꯔꯣ ꯩꯗꯧꯔꯤꯅꯦ
ꯆꯥꯛ ꯌꯦꯟꯖꯥꯡ ꯍꯧ ꯆꯥꯛꯁꯤ ꯏꯟꯖꯥꯡ ꯆꯥꯛꯕꯨꯨꯗꯤ ꯂꯣꯏꯔꯦ ꯏꯟꯖꯥꯡ ꯊꯣꯡꯉꯝꯃꯅꯤ ꯏꯌꯥꯝꯕ ꯏꯌꯥꯝꯕꯗꯤ ꯆꯥꯛ ꯏꯁꯤꯡ ꯆꯥꯔꯕ ꯀꯃꯥꯏꯅ ꯇꯧꯕꯅꯤ ꯅꯕ
ꯑꯌꯥꯝꯕꯁꯨ ꯆꯥꯛ ꯍꯣꯡꯉꯤ ꯍꯧꯖꯤꯛ ꯆꯞ ꯐꯅꯔꯦ ꯅꯪꯒ ꯑꯌꯥꯝꯕ ꯆꯥꯛ ꯊꯣꯡꯉꯤ ꯌꯦꯟꯁꯥꯡ ꯀꯔꯤ ꯇꯧꯔꯤꯒꯦ ꯍꯧꯖꯤꯛꯄꯣ
ꯍꯧꯖꯤꯛꯁꯤ ꯏꯟꯁꯥꯡꯁꯤ ꯀꯥꯡꯪꯍꯧ ꯇꯧꯔꯤ
ꯎꯝ
ꯌꯥꯝꯕꯤꯒꯤꯗꯤ
ꯑꯩꯁꯨ ꯑꯗꯨꯗꯤ ꯆꯞ ꯃꯥꯟꯅꯔꯦꯅꯦ ꯅꯪꯒ ꯑꯩ ꯑꯩꯁꯨ ꯀꯪꯍꯧꯅꯦ ꯑꯣ ꯐꯔꯦ ꯑꯗꯨ ꯅꯪꯁꯨ ꯆꯥꯛꯇꯣ ꯐꯖꯅ ꯊꯣꯡꯗꯣꯛꯑꯣ ꯑꯩꯁꯨ ꯑꯝꯇ ꯊꯣꯡꯗꯣꯛꯀꯦ ꯑꯃꯨꯛ ꯄꯥꯎ ꯐꯥꯎꯅꯁꯤꯀꯣ
ꯍꯣꯏ ꯍꯣꯏ ꯎꯝ